ꯑꯣ
ꯑ ꯇ
ꯑꯁ ꯅꯪ ꯐꯣꯟ ꯐꯣꯟ ꯐꯣꯟ ꯇꯧꯔꯒ ꯀꯥꯡꯉ ꯏꯅꯥꯛꯇ ꯄꯥꯏꯗꯨ ꯎꯗ꯭ꯔꯦꯅꯦ ꯋꯥꯔꯤ ꯅꯨꯡꯉꯥꯏꯃꯟꯗꯣꯏ
ꯆꯅꯤꯅꯥꯛꯇ ꯄꯥꯏꯌꯦꯕꯗꯤ
ꯀꯥꯡꯗꯣ ꯄꯥꯏꯔꯛꯄꯗꯣ ꯑꯩ ꯎꯗꯕ
ꯑꯣ
ꯆꯤꯛꯔꯝꯗꯥꯏꯗ ꯈꯪꯉꯦ
ꯑꯁ ꯑꯩꯈꯣꯏ ꯀꯩꯅꯣꯁꯤꯗ ꯂꯩꯔꯤꯕ ꯋꯦꯗꯔꯁꯦ ꯀꯩꯗꯧꯔꯕꯅꯣ ꯈꯪꯗꯦꯣ ꯑꯃꯨꯛꯁꯨ ꯅꯨꯡꯊꯤꯃꯛꯪꯅꯤ ꯑꯃꯨꯛꯁꯨ ꯅꯨꯡꯁꯥ ꯆꯥꯅꯤ ꯁꯥꯖꯤꯡ ꯍꯧꯧꯔꯣ ꯀꯩꯅꯣ ꯅꯨꯡꯉꯥꯏ ꯑꯁꯥꯗꯣ ꯌꯥꯗ ꯑꯗꯨꯗ
ꯅꯣꯏ ꯑꯁꯤꯗ ꯑꯁꯦꯡꯕꯒꯤ ꯂꯥꯛꯑꯗꯤꯀꯣ ꯀꯩꯅꯣ ꯇꯧꯁꯦ ꯑ ꯀꯣꯏ ꯑ ꯑꯗꯨꯕꯨ ꯑꯩꯁꯨ ꯅꯣꯏꯕꯣꯠ ꯁꯤꯗ ꯇꯥꯍꯟꯅꯤꯡꯉꯦꯅꯦ ꯍꯥꯏꯕꯗꯤ ꯅꯣꯏꯁꯨ ꯎ ꯋꯥꯔꯅꯤꯕ ꯁ꯭ꯋꯥꯏ ꯇꯥꯔꯛꯑꯗꯤꯀꯣ
ꯄꯩꯁꯥꯒꯤ ꯑꯣꯏꯔꯣ ꯅꯠꯇ꯭ꯔ ꯇꯥꯕ ꯑꯩꯗꯤ ꯅꯣꯏꯔꯣꯝꯗ ꯇꯥꯕ ꯍꯣꯏ ꯍꯣꯏ ꯍꯥꯏꯗꯤ ꯂꯥꯛꯄ ꯂꯥꯛꯄ ꯈꯣꯠꯄꯁꯦ ꯌꯥꯝꯗ꯭ꯔꯕꯗ ꯂꯤꯁꯤꯡ ꯇꯔꯥꯃꯨꯛꯇꯤ ꯆꯠꯂꯅꯦꯕ ꯅꯠꯇ꯭ꯔꯥ
ꯁꯣꯏꯗ꯭ꯔꯕꯅꯦ ꯍꯟꯀꯟ ꯍꯟꯗꯥꯗ ꯂꯤꯁꯤꯡ ꯃꯉꯥꯃꯨꯛꯇꯤ ꯂꯩꯈꯦ
ꯑꯗꯨꯕꯨ ꯀꯔꯤꯁꯨ ꯈꯜꯂꯨꯅꯨꯗ ꯍꯥꯏꯕꯗꯤ ꯑꯩꯈꯣꯏꯅ ꯍꯧꯖꯤꯛ ꯑꯩꯈꯣꯏꯗꯤ ꯑꯩꯈꯣꯏꯅꯤꯗꯤ ꯑꯗꯨꯝ ꯆꯍꯤ ꯈꯨꯗꯤꯡ ꯊꯥꯔ ꯂꯩꯁꯦ
ꯍꯥ
ꯑꯩꯈꯣꯏ ꯑꯅꯤꯗꯤꯀꯣ ꯆꯍꯤ ꯈꯨꯗꯤꯡ ꯑꯁꯤꯁꯦ ꯊꯥꯥꯁꯦꯕ
ꯊꯥꯅꯤ ꯍ
ꯍꯣꯏ ꯑꯩꯁꯨ ꯈꯜꯂꯦꯕ ꯑꯩꯁꯦ ꯀꯨꯝꯁꯤꯁꯦ ꯑꯁꯤ ꯊꯥꯔꯅꯦꯀꯣ ꯀꯩꯅꯣꯃ ꯈꯔ ꯌꯦꯡꯊꯣꯛ ꯌꯦꯡꯁꯤꯟ ꯇꯧꯔꯒ ꯇꯦꯛꯁ ꯕꯨꯛꯁꯨ ꯈꯔ ꯈꯟꯅꯔꯒ ꯂꯩꯁꯦꯕꯀꯣ
ꯑꯇꯣꯞꯄ ꯍꯥꯏꯗꯤꯅꯦ ꯁꯤꯒꯤ ꯑꯦꯛꯖꯥꯝꯁꯦꯛꯇꯪ ꯅꯠꯇꯕ ꯑꯇꯣꯞꯄꯁꯨ ꯂꯩꯌꯦꯕ
ꯍꯣꯏ
ꯑꯗꯨꯗꯨꯁꯨ ꯑꯗꯣ ꯀꯩꯅꯣ ꯑꯦꯁ ꯑꯦꯁ ꯁꯤꯒꯤꯗꯤꯒꯗꯤ ꯂꯣꯏ ꯂꯣꯏꯈ꯭ꯔꯦꯕ ꯍꯟꯗꯛ ꯆꯍꯤꯒꯤ
ꯑꯗꯨ ꯃꯊꯪ ꯑꯁꯤꯁꯦ ꯑꯩꯈꯣꯏꯅꯀꯣ ꯑꯗꯨꯝ ꯑꯁꯤꯒꯤꯅꯦ ꯍꯥꯏꯅ ꯄ꯭ꯔꯤꯄꯦꯌꯥꯔ ꯇꯧꯔꯒ ꯄꯥꯔ ꯂꯩꯔꯒ ꯑꯇꯣꯞꯄꯒꯤ ꯊꯥꯕꯁꯨ ꯑꯦꯗꯚꯥꯟꯇꯦꯖ ꯍꯥꯏꯕꯗꯤ ꯑꯩꯈꯣꯏꯒꯤ ꯍꯩꯕꯗꯣ ꯍꯤꯡꯒꯠꯇꯣꯏꯅꯦꯕ
ꯃꯥꯅꯦ
ꯑꯗꯨꯒꯤ ꯑꯩꯁꯨ ꯈꯜꯂꯤꯅꯦ ꯑꯣ ꯀꯨꯝꯁꯤꯃꯛ ꯅꯗ꯭ꯔꯁꯨ ꯆꯍꯤ ꯑꯍꯨꯝ ꯃꯅꯨꯡꯗꯗꯤꯀꯣ ꯑꯍꯨꯝ ꯃꯅꯨꯡꯗꯗꯤ ꯐꯥꯎꯅꯤꯕ ꯀꯩꯅꯣ ꯄ ꯍꯣꯠꯅꯔꯗꯤ ꯅꯠꯇ꯭ꯔꯥ
ꯍꯣꯏ
ꯑꯗꯨꯗꯩ ꯑꯍꯨꯝ ꯁꯤ ꯆꯍꯤ ꯃꯅꯨꯡꯗ ꯐꯥꯎꯔꯗꯤ ꯌꯥꯔꯦ ꯑꯗ ꯊꯕꯛꯁꯨ ꯇꯧꯅ ꯇꯧꯅ ꯑꯗꯨꯝ ꯄꯥꯕ ꯈꯣꯠꯄ ꯇꯧꯕꯀꯣ ꯍꯥꯏꯗꯤ ꯆꯦꯅ ꯍꯥꯏꯕꯗꯣ ꯍꯣꯏꯅꯦ ꯑꯗꯨꯕꯨ ꯑꯗꯨꯗꯤ ꯑꯗꯨꯅꯦ ꯍꯥꯏꯕꯣ ꯑꯩꯈꯣꯏꯅ ꯐꯣꯟꯗꯒꯨꯝꯕ ꯈꯔ ꯌꯦꯡꯕꯀꯣ ꯑꯗꯨꯝ ꯐꯣꯟꯗ ꯌꯦꯡꯕꯁꯨ ꯑꯩꯈꯣꯏꯒꯤ ꯌꯥꯝ ꯀꯥꯟꯅꯩ ꯍꯥꯏꯌꯦꯕ ꯍꯧꯖꯤꯛ ꯃꯃꯥꯟ ꯑꯃ ꯐꯥꯎꯕꯗꯣ
ꯑꯥ
ꯐꯥꯎꯕꯗꯨꯗꯣ ꯃꯥꯁꯨ ꯕꯨꯛꯇꯤ ꯆꯥ ꯆꯥꯠ ꯌꯥꯅꯩꯌꯦ ꯍꯥꯏꯕꯅꯦꯕ ꯍꯥꯏꯕꯗꯤ ꯃꯥꯗꯤ ꯂꯥꯏꯔꯤꯛ ꯄꯥꯕꯁꯨ ꯌꯥꯝꯅꯈ꯭ꯔꯦ ꯍꯥꯏꯁꯤꯔ ꯊꯝꯃꯣꯏ ꯑꯣ ꯌꯥꯝꯅ ꯄꯨꯛꯅꯤꯡ ꯆꯪꯕ ꯃꯤꯗꯣ ꯈꯪꯕ꯭ꯔꯥ ꯑꯃ ꯃ ꯄꯕ ꯂꯣꯏꯔꯁꯨ ꯨ ꯑꯃ ꯑꯗꯨꯝ ꯄꯥꯅꯤꯡ ꯑꯗꯨꯝ ꯄꯥꯔꯛꯑꯕꯅꯤꯅ ꯑꯗꯨꯝ ꯄꯥꯅꯤꯡꯕ ꯐꯥꯎꯔꯒ ꯂꯩꯕ ꯃꯤꯗꯣ ꯑꯣꯏ ꯍꯥꯏꯌꯦꯕ
ꯑꯥ
ꯑꯗꯨ ꯍꯧꯖꯤꯛ ꯃꯣꯏ ꯆꯖꯥ ꯑꯣꯏꯃꯤꯟꯅꯕ ꯃꯤ ꯃꯔꯤ ꯊꯥꯗꯣꯏꯅꯦ ꯍꯥꯏꯌꯦ
ꯃꯔꯤ
ꯍꯣꯏ ꯑꯗꯨꯁꯨ ꯀꯩꯅꯣ ꯏꯃꯥꯟꯅꯕꯤ ꯑꯥ ꯃꯄꯥ ꯂꯩꯕꯒꯤ ꯃꯣꯏꯒꯤ ꯗꯤꯄꯥꯔꯠꯃꯦꯟꯗ
ꯑꯣ
ꯑꯣ ꯍꯧꯖꯤꯛ ꯑꯩꯈꯣꯏꯒꯤꯁꯨ ꯈꯔ ꯑꯩꯈꯣꯏ ꯆꯪꯅꯤꯡꯉꯥꯏꯁꯨ ꯃꯤ ꯌꯥꯝ ꯍꯥꯡꯉꯦ ꯍꯥꯏꯕꯅꯦꯕꯀꯣ ꯑꯗꯨꯒꯤ ꯏꯆꯦꯅ ꯀꯥꯏꯝꯇ ꯐꯥꯏ ꯀꯔꯤꯝꯇ ꯀꯤꯅꯤꯡꯉꯥꯏ ꯂꯩꯇꯦꯗ ꯅꯣꯏꯅꯕꯨ ꯈꯔꯕꯨ ꯆꯨꯝꯅꯗꯤ ꯍꯥꯏꯗ ꯃꯤ ꯋꯥꯗꯤ ꯂꯧꯗꯣꯏꯅꯦ ꯍꯥꯏꯌꯦꯕ
ꯍꯥꯏꯗꯤ ꯈꯔ ꯑꯗꯨꯃꯥꯏꯅ ꯇꯧꯗꯣꯏꯅꯦ ꯑꯗꯨ ꯑꯗꯨꯗꯤ ꯑꯩꯈꯣꯏꯁꯨ ꯈꯔ ꯈꯪꯉꯒ ꯂꯥꯛꯑꯕꯅꯤꯅ ꯅꯣꯏꯗꯤ ꯂꯥꯛꯇꯁꯨ ꯈꯔ ꯌꯣꯟꯕꯅꯦ ꯈꯣꯠꯄꯅꯦ ꯍꯥꯏꯗꯤ ꯑꯩꯈꯣꯏ ꯈꯪꯕꯗꯣ ꯈꯔ ꯃꯔꯛꯇꯗꯤ ꯒ꯭ꯌꯥꯟ ꯇꯥꯗꯕ ꯑꯃꯛ ꯂꯥꯛꯑꯦꯅ ꯇꯧꯗ꯭ꯔꯣ ꯁꯨꯃꯥꯏꯅ ꯇꯧꯗꯣꯏꯅꯦ ꯈꯣꯠꯇꯣꯏꯅꯦ ꯌꯥꯝ ꯍꯥꯏꯔꯦ
ꯈꯪꯗꯦ ꯂꯛ ꯂꯛꯇ ꯂꯩꯔꯦ
ꯍꯣꯏ ꯑꯁ ꯅꯪꯅ ꯐꯥꯎꯔꯁꯨ ꯑꯩꯅ ꯐꯥꯎꯔꯁꯨ ꯆꯞ ꯃꯥꯟꯩ ꯅꯪꯅ ꯐꯥꯎꯔꯗꯤ ꯅꯪꯉꯣꯟꯗ ꯄꯩꯁꯥ ꯄꯨꯕ ꯅꯨꯡꯉꯥꯏ ꯔꯅꯤ ꯑꯩꯅ ꯐꯥꯎꯏꯗ ꯑꯩꯉꯣꯟꯗ ꯄꯨꯕ ꯅꯨꯡꯉꯥꯏꯅꯤ ꯍꯣꯏ ꯌꯥ ꯌꯥꯔꯦ ꯍꯥꯏꯕꯗꯤ ꯑꯩꯈꯣꯏꯅ ꯗꯔꯀꯥꯔ ꯇꯥꯕ ꯀꯥꯟꯗ ꯄꯨꯒꯦ ꯈꯣꯠꯀꯦ ꯍꯥꯏꯕ ꯍꯥꯏꯕꯗꯣ
ꯑꯣ
ꯅꯨꯡꯉꯥꯏꯕꯗꯨ ꯑꯗꯨꯃꯥꯏꯅ ꯑꯣꯏꯕꯅꯦꯕ
ꯑꯁ ꯇꯧꯗꯣꯏꯅꯦ
ꯑꯗꯨꯅꯤ ꯑꯩꯅ ꯄꯥꯝꯃꯤꯗꯨꯁꯨ
ꯀꯗꯥꯗꯦꯗ
ꯐꯥꯎꯅꯤꯗ ꯀꯩꯁꯨ ꯈꯜꯂꯨꯅꯨꯗ ꯃꯤꯁꯨ ꯂꯣꯏꯅ ꯑꯗꯨꯝ ꯍꯣꯠꯅꯔꯒ ꯐꯥꯎꯕ ꯍꯣꯏ ꯑꯩꯁ ꯑꯩꯒ ꯌꯥꯝꯃꯥꯟꯅꯩ ꯑꯩꯁꯨ ꯈꯜꯂꯤꯅꯦ ꯐꯥꯎꯗꯤ ꯌꯥꯗꯦ ꯆꯍꯤ ꯃꯅꯨꯡꯗ ꯗꯤ ꯐꯥꯎꯗꯤ ꯌꯥꯗꯦ ꯍꯥꯏꯕꯅꯤ ꯑꯗ ꯑꯩꯈꯣꯏꯅ ꯆꯍꯤ ꯃꯅꯨꯡꯁꯦ ꯇꯔꯨꯛꯂꯛ ꯊꯥꯗꯣꯏꯅꯦꯕ ꯆꯍꯤ ꯑꯍꯨꯝ ꯍꯥꯏꯔꯤꯁꯦ
ꯑꯗꯨ ꯆꯍꯤ ꯑꯃꯗ ꯑꯅꯤꯔꯛ ꯂꯩꯕ꯭ꯔꯥꯅꯦ
ꯍꯥꯏꯌꯦ ꯍꯥꯏꯌꯦꯕ ꯍꯧꯖꯤꯛ ꯅꯍꯥꯟ ꯎ ꯀꯩꯅꯣ ꯁꯤ ꯗꯤꯁꯦꯝꯕꯔ ꯑꯗꯨꯨꯝꯕꯗ ꯊꯥꯈ꯭ꯔꯦ ꯍꯥꯏꯕꯀꯣ ꯊꯥ ꯂꯣꯏꯕꯗꯣ
ꯎꯝ
ꯑꯗꯨꯝ ꯊꯥꯏꯌꯦ ꯑꯃꯨꯛꯀ ꯍꯧꯖꯤꯛ ꯑꯃꯨꯛꯀ ꯍꯧꯖꯤꯛ ꯑꯃꯨꯛ ꯊꯥꯔꯅꯤꯅ ꯍꯥꯏꯗꯤ ꯆꯍꯤ ꯑꯗꯨꯝ ꯂꯩꯌꯦ ꯍꯥꯏꯕꯅꯦꯕ ꯏꯆꯦꯅ ꯍꯥꯏꯕꯅꯦꯕ ꯑ
ꯌꯦꯡ ꯒꯦꯀꯣ ꯑꯩ
ꯍꯣꯔꯦꯟ ꯅ ꯑꯃꯨꯛ ꯌꯦꯡꯉꯣꯗ ꯅꯪꯁꯨ ꯀꯔꯤꯔꯣ ꯑꯣ ꯃꯇꯥꯡ ꯃꯇꯝ ꯃꯤ ꯑꯗꯨ ꯃꯔꯛꯇꯗꯤꯀꯣ
ꯑꯥ
ꯑꯣꯏꯔꯣ ꯑꯩꯒꯤ ꯑꯣꯏꯔꯣ ꯏꯃꯥꯟꯅꯕꯤ ꯗ ꯂꯩꯕꯤꯒꯔꯣ ꯗꯤꯄꯥꯔꯠꯃꯦꯟꯒꯤ ꯇꯣꯉꯥꯟ ꯇꯣꯉꯥꯟ ꯃꯤ ꯌꯥꯝ ꯀꯧꯕ ꯃꯇꯝꯁꯨ ꯌꯥꯎꯋꯦ ꯍꯥꯏꯕꯅꯦꯕ
ꯅꯔꯁꯤꯁꯤꯡꯒꯤꯁꯦ ꯑꯅꯝꯕꯅꯗꯤ ꯀꯧꯒꯜꯂꯦ ꯈꯪꯕ꯭ꯔꯥ
ꯀꯔꯤ ꯍꯥꯏꯕ
ꯅꯔꯁꯤꯡꯒꯤ ꯑꯅꯝꯕ ꯌꯥꯝ ꯀꯧꯕꯅꯦꯕ
ꯑꯣ ꯑꯗꯨꯃꯥꯏꯅ ꯀꯧꯋꯦ ꯈꯪꯅꯤ ꯑꯩꯈꯣꯏꯁꯨ ꯅꯣꯡꯃꯗꯁꯨ ꯅꯣꯡꯃꯗꯤ ꯐꯥꯎꯅꯤꯅ ꯃꯤꯅ ꯃꯤꯁꯨ ꯑꯗꯨꯝ ꯍꯣꯠꯅꯔꯒ ꯐꯥꯎꯕ ꯉꯥꯛꯇꯅꯤ ꯅꯠꯇ꯭ꯔꯥ
ꯃꯥꯅꯦ ꯐꯥꯎꯔꯛꯀꯅꯤꯁꯦ
ꯍꯣꯠ ꯅꯇ꯭ꯔꯒ ꯐꯥꯎꯅꯤ ꯀꯩꯝꯇ ꯋꯥꯅꯤꯉꯥꯏ ꯑꯗꯨꯅꯦ ꯑꯗꯣ ꯐꯣꯟꯒꯨꯝꯕꯗ ꯈꯔ ꯈꯔ ꯌꯦꯡꯊꯣꯛ ꯌꯦꯡꯁꯤꯟ ꯇꯧꯔꯒꯀꯣ
ꯐꯣꯟꯗꯣ ꯌꯦꯡꯗ꯭ꯔꯗꯤ ꯑꯩꯈꯣꯏꯗꯤ ꯎꯄꯥꯏ ꯂꯩꯇꯦꯍꯦ
ꯍꯣꯏ ꯑꯗꯨꯅꯦ ꯑꯩꯗꯤ ꯀꯩꯅꯣꯗ ꯈꯔ ꯈꯔ ꯑꯗꯨꯝ ꯌꯦꯡꯉꯦ ꯅꯪꯁꯨ ꯅꯨꯡꯇꯤ ꯌꯦꯡꯉꯨ ꯅꯠꯇ꯭ꯔꯣ
ꯑꯩ ꯐꯣꯟꯗꯩ ꯉꯥꯛꯇ ꯌꯦꯡꯉꯦ
ꯑꯩꯗꯤ ꯑꯩꯁꯨ ꯑꯗꯨꯝ ꯌꯦꯡꯉꯦ ꯅꯨꯡꯇꯤ ꯌꯦꯡꯕ꯭ꯔꯣ ꯅꯪꯁꯨ
ꯌꯦꯡꯉꯦ
ꯑꯩꯁꯨ ꯑꯩ ꯏꯗꯤ ꯏ ꯊꯣꯛꯇꯦꯗ ꯑꯩꯗꯤ
ꯥꯏꯊꯣꯛꯄꯁꯨ ꯌꯥꯎꯋꯦ ꯑꯩꯗꯤ
ꯑꯣ ꯑꯩꯗꯤ ꯏꯊꯣꯛꯄ ꯇꯟꯅꯤ ꯏꯊꯣꯛꯇꯦ ꯅꯪꯅ ꯀꯩꯅꯣ ꯒꯨꯒꯜꯗ ꯌꯦꯡꯉꯤꯔꯣ ꯀꯥꯏꯗ ꯌꯦꯡꯉꯤꯅꯣ
ꯀꯩꯅꯣꯗ ꯑ ꯑꯗꯣ ꯇꯟꯕꯅꯤ ꯍꯣꯔꯦꯟ ꯍꯥꯏꯔꯛꯑꯒꯦ
ꯒꯤꯁ‌ꯦ ꯍꫭꯏ ꯍꯣꯏ
ꯅꯪ ꯍꯧꯖꯤꯛꯇꯤ ꯀꯩꯗꯧꫪꯤꯅꯣ
ꯑꯩꯁꯦ ꯍꯧꯖꯤꯛꯃꯛ ꯉꯁꯥꯏꯗꯤ ꯇꯦꯔꯦꯁꯇꯣ ꯀꯥꯕ ꯉꯝꯗꯕꯒꯤ ꯇꯦꯔꯦꯁ ꯃꯅꯥꯛꯇ ꯇꯦꯔꯦꯁ ꯀꯥꯔꯝꯗꯥꯏꯗ ꯑꯃ ꯂꯦꯞꯐꯝ ꯂꯩꯑꯕ
ꯑꯥ
ꯂꯩꯔꯝꯕꯅꯦ ꯑꯗꯣ ꯍꯧꯖꯤꯛꯇꯤ ꯇꯦꯔꯦꯁ ꯀꯥꯔꯒ ꯍꯥꯃꯦꯡ ꯄꯔꯦꯡ ꯄꯔꯦꯡ ꯑꯗꯨꯁꯨ ꯑꯃꯨꯕ ꯉꯥꯛꯇ ꯃꯆꯤꯟꯖꯥꯛ ꯆꯥꯔꯒ ꯂꯩꯕꯗꯣ ꯃꯣꯏ ꯌꯦꯡꯉ ꯂꯩꯔꯤꯅꯤ ꯑꯩꯖ‌ꯦ ꯑꯩꯁꯦ ꯑꯁꯤ ꯃꯊꯛ ꯀꯥꯔꯕ ꯀꯩꯅꯣꯝꯃꯗꯤ ꯑꯗꯨꯝ ꯌꯦꯡꯅꯤꯡꯉꯥꯏ ꯂꯩꯕꯅꯦ
ꯎꯝ
ꯀꯔꯤꯅꯣ ꯅꯠꯇ꯭ꯔ ꯀꯔꯤꯅꯣꯃꯗꯤꯀꯣ ꯍꯥꯃꯦꯡꯗꯪ ꯑꯣꯏꯔꯁ ꯁꯨ ꯎꯆꯦꯛ ꯅꯠꯇ꯭ꯔꯁꯨ ꯌꯣꯡ ꯅꯇ꯭ꯔ ꯑꯗꯨꯝ ꯋꯥꯈꯜ ꯅꯨꯡꯉꯥꯏꯍꯟꯕ ꯃꯤ ꯑꯃ ꯍꯦꯛ ꯍꯦꯛ ꯌꯥꯎꯕꯅꯦꯕ ꯁ꯭ꯋꯥꯏꯗ
ꯑꯥ ꯑꯗꯨ ꯅꯣꯏ ꯑꯗꯨ ꯅꯣꯏ ꯑꯗꯨ ꯂꯩꯕꯣ
ꯃꯐꯝꯗꯨ ꯍꯤꯖꯥꯡ ꯅꯥꯄꯤ ꯑ ꯑꯗꯨ ꯃꯞ ꯄꯨꯈꯣꯏꯅ ꯃꯣꯔꯣꯛ ꯄꯥꯝꯕꯤ ꯑꯅꯤ ꯊꯥꯏꯌꯦ ꯑꯁ ꯑꯗꯨꯁꯨ ꯌꯥ‌ꯝ ꯑꯝ ꯄꯜꯂ‌ꯦ ꯆꯥꯡꯗꯣ ꯄꯥꯏꯂꯥꯏ ꯑꯗꯨꯕꯨ ꯃꯄꯨ ꯈꯣꯏꯒꯤꯅꯤꯅꯀꯣ
ꯎꯝ
ꯅꯣꯡꯃꯗꯤ ꯑꯩꯈꯣꯏꯒꯤ ꯃꯄꯨꯒꯤ ꯑꯗꯨꯒꯤ ꯀꯩꯅꯣ ꯄꯨꯄꯨ ꯍꯥꯏꯇꯥꯔꯦꯀꯣ
ꯎꯝ
ꯏꯆꯦ ꯈꫭꯏꯅꯤꯕꯨ ꯍꯦꯛꯑꯒ ꯆꯥꯎꯑꯣꯗꯤ ꯍꯥꯏꯕꯅꯦ ꯑꯗꯣ ꯑꯁꯤꯗꯤ ꯃꯣꯔꯣꯛꯁꯦ ꯌꯥꯝ ꯍꯣꯡꯉꯦꯕ
ꯎꯝ
ꯂꯨꯄꯥ ꯀꯨꯟꯒꯤ ꯂꯩꯕꯗꯣ ꯆꯥꯕ ꯉꯝꯗꯦ ꯚꯥꯏ ꯍꯞꯇꯥ
ꯌꯥꯝ ꯆꯥꯔꯨꯅꯨ ꯍꯦ
ꯍꯣꯏ ꯑꯗꯨꯒꯤꯅꯤ ꯍꯥꯗꯤ ꯑ ꯇꯥꯡ ꯃꯣꯔꯣꯛ ꯑꯃꯗ ꯇꯪꯈꯥꯏ ꯇꯧꯋꯦꯕꯀꯣ
ꯑꯥ
ꯇꯪꯈꯥꯏ ꯇꯪꯈꯥꯏ ꯆꯥꯕꯗꯣ ꯑꯗꯨ ꯇꯥꯡ ꯉꯝꯃꫭ ꯇꯔꯨꯛ ꯇꯔꯦꯠ ꯄꯤꯗꯦ ꯍꯞꯇꯥ ꯑꯃꯗ ꯂꯨꯄꯥ ꯀꯨꯟꯗꯣ ꯌꯥꯔꯦꯕ ꯃꯣꯔꯣꯛꯇꯣ ꯄꯥꯛ ꯆꯥꯕ ꯉꯝꯗꯕ
ꯎꯝ
ꯑꯁ ꯅꯣꯏꯅꯕꯨ ꯆꯪꯉꯗꯤ ꯑꯩꯈꯣꯏꯔꯣꯝꯗꯤ ꯀꯔꯤ ꯀꯔꯤꯅꯣ ꯊꯥꯔꯛꯅꯤꯉꯥꯏ ꯌꯥꯝ ꯂꯩꯔꯦ
ꯄꯨꯔꯛꯀꯥꯅꯤ ꯄꯨꯔꯛꯀꯥꯅꯤ
ꯍꯣꯏ ꯏꯤꯟꯁꯥꯡ ꯅꯥꯄꯤꯗꯤ ꯀꯔꯤꯗꯒꯤ ꯍꯥꯏꯕꯗꯤ ꯅꯣꯏ ꯃꯤ ꯑꯍꯨꯝꯕꯛ ꯄꯗꯥꯏꯗ‌ꯤ ꯅꯣꯏ ꯃꯤ ꯑꯃꯅ ꯀꯦꯖꯤ ꯌꯥꯝ ꯌꯥꯝ ꯄꯨꯔꯛꯄ ꯌꯥꯔꯦꯅ
ꯌꯥꫪ‌ꯦ
ꯍꯣꯏ ꯑꯗꯨꯒꯤ ꯀꯔꯤ ꯀꯔꯤꯅꯣ ꯑꯩꯗꯤ ꯆꯐꯨ ꯑꯃꯒꯣ ꯑ ꯀꯩꯅꯣ ꯑꯃꯅ ꯁꯦꯝꯕ ꯆꯐꯨꯗꯣ ꯆꯝꯅꯃꯥ ꯅꯠꯇꯕ ꯆꯐꯨ ꯑꯃ ꯍꯣꯏ ꯍꯣꯏ ꯍꯣꯏ ꯑꯗꯨꯒꯤ ꯆꯐꯨ ꯃꯥꯅꯦ ꯆꯨꯝꯃꯦ ꯑꯦ ꯑꯗꯨꯒꯤ ꯆꯐꯨꯗ ꯊꯣꯡꯕ ꯑꫭꯛꯁꯥ ꯆꯥꯅꯤꯡꯕꯅ ꯂꯣꯏꯔꯦ ꯑꯩꯗꯤ
ꯎꯝ ꯁꯛ ꯇꯨꯒ
ꯍꯥꯎꯕꯅꯦ ꯅꯪ ꯍꯥꯏꯗꯤ ꯑꯩ ꯊꯣꯡꯕꯤꯒꯦꯁꯦ ꯅꯣꯡꯃ ꯀꯌꯥꯃꯨꯛ ꯍꯥꯎꯕ꯭ꯔꯥ ꯍꯥꯏꯕꯗꯣ ꯑꯩ ꯅꯍꯥꯟ ꯀ꯭ꯂꯥꯁ ꯇꯦꯟ ꯊꯥꯕ ꯆꯠꯂꯦꯅ ꯑꯗꯨ ꯃꯇꯝꯗ ꯃꯣꯏ ꯑꯣꯏꯅ ꯊꯣꯡꯂꯛꯄꯅꯦ ꯇꯝꯗꯤ ꯇꯝꯕꯤꯑꯕ ꯑꯗꯨꯕꯨ ꯑꯩ ꯁꯨꯛꯇꯧ ꯇꯧꯗ꯭ꯔꯦ ꯑꯗꯨ ꯅꯣꯡꯃꯗꯤ ꯇꯧꯒꯦ ꯈꯜꯂꯦ
ꯑꯥꯎꯅꯤ ꯑꯗꯨ ꯈꯪ
ꯑꯗꯨ ꯃ ꯍꯣꯏ ꯅꯝꯁꯂ ꯐꯨꯠꯄ ꯐꯨꯠꯄ ꯐꯨꯠꯂꯒ ꯄꯨꯡ ꯑꯃ ꯃꯈꯥꯏꯗꯧꯅ ꯒ꯭ꯌꯥꯁꯇ ꯐꯨꯠꯂꯃꯦ ꯃꯣꯏꯗꯣ
ꯎꯝ ꯀꯨꯏꯅ ꯇꯧꯔꯤꯈꯩ ꯍꯥꯎꯋꯦ ꯍꯥꯏꯕꯅꯤ
ꯑꯗꯨꯒ ꯃꯣꯏꯗꯣ ꯃꯔꯣꯏ ꯃꯔꯥꯡ ꯍꯥꯏꯁꯤꯔꯥ ꯊꯥꯎꯒꯨꯝꯕ ꯉꯧꯕ ꯇꯧꯗꯦꯕ ꯑ ꯃꯍꯤꯁꯨ ꯈꯤꯇꯪ ꯍꯥꯞꯄꯦꯕ ꯑꯗꯨ ꯍꯥꯏꯅꯤꯡꯉꯥꯏꯀꯣ ꯑꯗꯨ ꯃꯤ ꯉꯥꯛꯇꯅꯤ ꯍꯥꯏꯕ ꯏꯌꯥꯝꯕꯗꯣ
ꯃꯥꯅꯦ ꯃꯥꯅꯤ
ꯍꯥꯎꯑꯦ ꯃꯇꯨꯝꯁꯨ ꯆꯥꯎ ꯆꯥꯎꯅ ꯀꯥꯛꯑꯦ ꯑꯗꯨꯒ ꯃꯣꯏꯒꯤ ꯇꯣꯉꯥꯟꯅ ꯃꯣꯔꯣꯛ ꯑꯇꯦꯛꯄꯗꯣ ꯃꯣꯏꯒꯤ ꯖꯥꯠꯀꯤ ꯇꯣꯉꯥꯟꯅ ꯃꯣꯛ ꯑꯇꯦꯛꯄꯁꯨ ꯂꯩꯕꯅꯦꯕ
ꯀꯔꯤ ꯆꯥꯗ ꯑꯣ ꯑꯣ ꯍꯣꯏ ꯃꯣꯏ ꯏꯁꯇꯥꯥꯏꯜ ꯏꯁꯇꯥꯥꯏꯜ ꯃꯌꯥꯝ ꯂꯩꯗꯅ ꯑꯗꯨꯒꯤ ꯑꯗꯨꯒꯤ ꯃꯆꯨꯒ ꯀꯩꯝ ꯊꯥꯛꯇꯕꯤꯗꯒ ꯊꯣꯡꯕ ꯑꯃꯁꯨ ꯂꯩꯕꯅꯦ
ꯍꯣꯏꯅꯦ ꯂꯩꯌꯦ ꯍꯣꯏ
ꯑꯗꯨ ꯑꯗꯨꯣ ꯆꯥꯅꯤꯡꯉꯤ
ꯑꯗꯨꯕꯨ ꯅꯪꯅ ꯌꯦꯟ ꯊꯣꯡꯕꯒꯨꯝꯅꯗꯤ ꯍꯥꯎꯕ ꯆꯥꯕ ꯐꯪꯗꯦ ꯍꯧꯖꯤꯛꯐꯥꯎ
ꯆꯂꯣ ꯍꯥꯏꯦ
ꯍꯥꯎꯑꯦ ꯍꯥꯏꯕꯗꯨꯣ ꯌꯥꯝ ꯁꯥꯏꯑꯦ ꯍꯥꯏꯕ ꯅꯨꯃꯤꯠꯇꯣ
ꯑꯥ ꯅꯪ ꯊꯣꯡꯕꯗꯨꯁꯨ ꯍꯥꯎꯋꯦ ꯃꯤ ꯆꯞ ꯃꯥꯟꯅꯩ ꯍꯥꯏꯕ
ꯅꯠꯇꯦ ꯅꯪꯒꯤꯗꯤꯟꯅ ꯍꯥꯎꯋꯦ ꯑꯩꯒꯤꯗꯤ ꯑꯗꯨꯗꯤ ꯑꯩꯅ ꯌꯥꯝꯅ ꯄꯥꯝꯂꯨꯕꯒꯤꯔꯥ ꯈꯥꯟꯗꯤ ꯃꯍꯥꯛ ꯃꯍꯥꯎꯗꯣ ꯇꯣꯉꯥꯟꯅ ꯁꯥꯔꯒ ꯀꯔꯤ ꯍꯥꯏꯔ ꯂꯦꯞ ꯆꯥꯕ ꯀꯥꯟꯗ ꯂꯦꯞꯅꯤꯡꯗꯕ ꯑꯃ ꯌꯥꯎꯋꯦꯕ ꯑꯗꯨꯝ ꯁꯥꯔꯒꯀꯣ
ꯑꯥ
ꯑꯁ ꯅꯍꯥꯟ ꯑꯃ ꯏꯆꯦ ꯑꯦ ꯏꯆꯦ ꯅꯠꯇꯦ ꯏꯃꯥꯟꯅꯕꯤ ꯑꯃ ꯈꯔ ꯉꯥꯎꯕꯤꯗꯣ
ꯑꯥ
ꯉꯥꯎꯤ ꯍꯥꯏꯕꯗꯤ ꯊꯥꯏꯅꯒꯤ ꯑꯗꯨ ꯑꯗꯨ ꯅꯨꯄꯤꯅ ꯊꯣꯡꯕ ꯌꯦꯟꯗꯨꯗꯤ ꯑꯥꯖꯅꯦ ꯃꯇꯇꯣ ꯍꯥꯞꯄꯒꯤ ꯈꯔ ꯍꯥꯎꯕ ꯋꯥꯠꯂꯦ
ꯊꯨꯃ ꯃꯅꯤ
ꯍꯣꯏ ꯑꯩꯈꯣꯏꯗꯤ
ꯑꯗꯨꯗꯣ ꯁꯨꯝ ꯑꯇꯣꯞꯄꯗ ꯍꯥꯞꯄꯗꯤ ꯃꯍꯥꯎ ꯀꯩꯅꯣ ꯑꯇꯣꯞ ꯑꯄ ꯑꯃ ꯂꯩꯕꯅꯦꯕ ꯑꯣꯏꯅꯝꯕꯅꯦꯕ ꯑꯗꯣ ꯑꯩꯗꯤ ꯄꯥꯝꯖꯗꯕ
ꯑꯁ ꯅꯪ ꯅꯪꯗꯧꯅ ꯌꯦꯟꯕꯨꯗꯤ ꯊꯣꯡꯕꯗꯤ ꯍꯩꯕꯗꯤ ꯄꯥꯛ ꯊꯦꯡꯅꯗ꯭ꯔꯤꯗ ꯊꯣꯡꯉꯕ ꯃꯤꯁꯤꯡꯁꯦ
ꯣꯏ ꯇꯥꯏꯁꯨꯨ ꯇꯥ ꯇꯥꯖ ꯇꯔꯣ
ꯌꯦ ꯅꯪꯅꯗꯤ ꯑꯗꯨꯝ ꯍꯩꯔꯦꯕꯀꯣ ꯑꯗꯨꯕꯨ ꯀꯥꯡꯁꯣꯏꯗꯗꯤ ꯑꯩꯅ ꯂꯧ ꯇꯥꯔꯦꯅꯦ
ꯍꯣꯏ ꯅꯪꯒꯤ ꯈꯥꯃꯦꯟ ꯈꯥꯕ
ꯍꯣꯏ ꯑꯗꯨ ꯅꯪꯅ ꯀꯩꯅꯣ ꯇꯧꯕꯗꯨ ꯍꯥꯎꯅꯦ ꯗꯤ ꯆꯥꯎꯋꯣ ꯊꯣꯡꯒ ꯎꯝ ꯏꯃꯥꯟꯅꯕꯤ ꯑꯃꯗꯗꯤ ꯏ ꯄꯥꯏꯕ ꯄꯥꯏꯕꯤꯗꯕ ꯃꯥꯜꯂꯦ ꯑꯗꯨꯒꯣ
ꯑꯣ ꯑꯁ ꯀꯥꯏꯗ ꯑꯩꯅꯣꯍꯦ ꯃꯥꯗꯤ ꯂꯣꯏ ꯇꯣꯠꯁꯜꯂꯝ ꯃꯥꯡꯍꯜꯂꯤꯗꯨꯗꯤ ꯑꯇꯦ ꯐꯖꯥꯕ ꯑꯃ
ꯃꯥꯁ ꯍꯥꯒꯇꯅꯤ ꯍꯥꯏꯒꯤꯁꯦ
ꯍꯣꯏ ꯅꯔ ꯃꯥ ꯀꯞ ꯇ
ꯑꯗꯨꯅꯦ
ꯁꯣꯏ ꯆꯕꯗꯤ ꯀꯄ